ꯍꯜꯂꯣ꯫
ꯍꯂꯣ
ꯀꯩꯗꯧꯔꯤꯒꯦ ꯁꫭꯝꯕꯨ
ꯍꯦꯞꯄꯤꯌꯦ
ꯑꯥ ꯆꯥꯛ ꯏꯁꯤꯡ ꯆꯥꯔꯕꯣ꯫
ꯆꯥꯔꯦ ꯅꯪꯗꯤ ꯆꯥꯔꯕꯣ
ꯆꯥꯔꯦ ꯑꯩꯁꯨ ꯌꯦꯟ ꯆꯔꯦ ꯉꯁꯤ ꯕꯣꯜ ꯂꯩꯌꯦꯅ꯫ ꯌꯦꯟ ꯊꯣꯡꯕ ꯆꯥꫪꯦ ꯅꯪꯗꯤ ꯀꯩ ꯏꯟꯖꯥꯡ ꯆꯔꯕ
ꯈꫭꯎꯔꫭ ꯎꯇꯤ ꯊꯣꯡꯉꯦ ꯎꯠꯇꯤ ꯆꯒꯦꯝ ꯄꯣꯝꯕꯁꯨ ꯊꯣꯡꯉꯦ ꯌꯦꯟꯁꯨ ꯊꯣꯡꯉꯦ꯫ ꯃꯌꯥꯝ ꯊꯣꯡꯉꯦ ꯃꯦꯁꯤꯅ ꯕꯣꯜ ꯀꯥꯕꯒꯤ
ꯑꯥ꯫ ꯑꯣ ꯃꯦꯁꯤ ꯑꯃ ꯈꯣꯡꯅꯦꯝꯗꯣ꯫
ꯐꯖꯕꯗꯣ ꯃꯁꯛ ꯌꯥꯝ ꯐꯖꯕꯗꯣ꯫
ꯑꯁ ꯐꯥꯖꯕꯗꯤ ꯔꯣꯅꯥꯜꯗꯣꯅ ꯍꯦꯟ ꯃꯥꯥꯟꯂꯦꯗ ꯅꯨꯄꯥ ꯁꯛ ꯆꯪꯕ ꯅꯨꯄꯥ ꯊꯣꯛꯄꯗꯤ ꯔꯣꯅꯥꯜꯅ ꯍꯦꯜꯂꯤꯗ꯫
ꯁꯛ ꯁꯛꯅ ꯀꯩꯅꯣ ꯇꯧꯗꯕ ꯍꯥꯏꯇꯥꯔꯦ ꯀꯩꯅꯣꯅ꯫ ꯎꯝ ꯅꯨꯄꯤ ꯂꯨꯅ ꯇꯧꯕꯗꯨꯗꯨꯒꯤ ꯃꯇꯨꯡ ꯏꯜꯂꯦ꯫ ꯃꯤꯁꯦ ꯐꯖꯕ ꯐꯖꯗꯕ ꯍꯥꯏꯕꯁꯦ
ꯎꯝ
ꯃꯥꯏ ꯅꯨꯄꯤ ꯂꯩ ꯂꯩꯕꯅꯤꯅ ꯃꯤ ꯑꯇꯣꯞꯄ ꯅꯨꯄꯤꯗ ꯑꯝꯇ ꯊꯦꯡꯗ꯭ꯔꯤꯗꫭ ꯎꯗꯔꫭ
ꯑ ꯍꫭꯏꯅꯦ ꯍꫭꯏꯅꯦ
ꯑꯗꯨꯅꯦ ꯑꯐꯕ ꯅꯨꯄꯥ ꯍꯥꯏꯁꯦ꯫ ꯁꯛ ꯃꯦꯇꯔ ꯇꯧꯗꯦ꯫
ꯑꯥ꯫ ꯅꯨꯡꯉꯥꯏꯔꯤꯕꯣ ꯅꯪꯕꯣ ꯀꯨꯏꯔꯦꯅꯦ ꯎꯗꯕꯁꯨ
ꯅꯨꯡꯉꯥꯏꯔꯤ ꯀꯨꯏꯔꯦ ꯌꯥꯝ ꯊꯤ ꯀꯨꯏꯔꯦ ꯅꯪꯁꯨ ꯎꯒꯤꯗꯕ꯫
ꯀꯨꯏꯔꯦ ꯑꯁ ꯅꯨꯡꯉꯥꯏꯕꯅꯤꯅ ꯑꯩꯈꯣꯏꯅꯤ ꯍꯥꯏ ꯁ꯭ꯀꯨꯜ ꯂꯥꯏꯐ ꯃꯇꯝꯒꯤ ꯋꯥꯔꯤ ꯀꯩꯅꫭꯖꯤꯡꯗꫭ꯫
ꯑꯧ ꯅꯪꯅ ꯈꯪꯉꯥꯎꯗꯒ ꯅꯊꯤ ꯐꯥꯏꯖꯟꯕꯗꯣ꯫
ꯑꯁ ꯅꯪꯅꯒ ꯍꯧꯖꯤꯛ ꯇꯧꯕꯗꯅꯅꯦ ꯈꯔ ꯌꯦꯡ ꯌꯥꯔꯦꯀꯣ ꯑꯉꯥꯜ ꯑꫭꯏꯔꯤꯉꯩ ꯊꯤꯔꯛꯄꯅꯦ ꯅꯪꯁꯦ
ꯅꯪꯖꯨ ꯂꯋꯥꯏꯒ‌ ꯏꯇꯥꯡ ꯇꯥꯡꯉꯅ ꯃꯨꯁꯨꯛꯀ ꯃꯨꯔꯒ
ꯈꯣꯡꯉꯥꯎꯒ ꯏꯅꯥꯟ ꯅꯥꯟꯊꯔꯒ꯫
ꯑꯣ꯫ ꯅꯨꯡꯁꯤ ꯃꯇꯝꯗꯣ
ꯅꯨꯄꯤ ꯅꯨꯄꯤ ꯆꯣꯞꯄꯅ ꯁꯥꯔꯤꯕ ꯐꯨꯅꯤꯡꯕꯅꯦ ꯈꯨꯠꯁꯦ ꯃꯔꯦꯡ ꯃꯔꯦꯡ ꯆꯠꯄꯅꯦ ꯅꯪ ꯎꯕꯗ꯫
ꯎꯝ ꯀꯩꯅꯣꯒꯤ ꯍꯧꯖꯤꯛꯅ ꯀꯩꯀꯩ ꯍꯣꯠꯅꯔꯤꯒꯦ꯫
ꯇꯨꯝꯕꯒ ꯆꯥꯕꯒ ꯌꯨꯝꯒꯤ ꯃꯤꯅꯥꯏ ꯑꯣꯏꯔꯤꯌꯦ ꯅꯪꯗꯤ ꯀꯩ ꯍꯣꯠꯅꯔꯤꯒꯦ꯫ ꯃꯥꯁꯇꯔ ꯂꯣꯏꯔꯦ꯫ ꯍꯧꯖꯤꯛ ꯌꯨꯝ ꯀꯩ ꯄꯥꯟꯅꯕ ꯑꯣꯏꯅ ꯀꯟꯅ ꯑꯋꯣꯟꯄꯣꯠ ꯂꯥꯡꯁꯤꯜꯂꯤ
ꯎꯝ ꯀꯩꯀꯩ ꯂꯥꯡꯖꯤꯟꯕ ꯍꯧꯔꯕ꯫
ꯍꯧꯖꯤꯛ ꯂꯥꯡꯟ ꯂꯥꯡꯁꯟꯕ ꯍꯥꯏꯁꯦ ꯑꯩ ꯏꯁꯥ ꯂꯩꯔꯦ ꯀꯩꯅꯣ ꯅꯨꯄꯥꯗ ꯂꯣꯏ ꯂꯩꯌꯣ ꯍꯥꯏꯔꯅꯦ꯫ ꯑꯩ ꯏꯁꯥ ꯂꯥꯛꯑꯅꯤ ꯂꯣꯏꯔꯦ
ꯢꯁ ꯃꯔꯥꯏꯕꯛ ꯐꯩꯍꯦ ꯅꯪ ꯅꯨꯄꯥꯗꯨꯗꯤ
ꯐꯕꯅꯦ ꯌꯥꯝꯅ ꯑꯩ ꯐꯪꯕꯩ ꯃꯥ ꯈꯨꯐꯗꯤ ꯃꯔꯥꯏꯕꯛ ꯊꯝꯕꯥꯜ ꯁꯥꯠꯂꯕꯅꯦ
ꯑꯝ
ꯂꯨꯍꯣꯡꯕꯒꯤ ꯑꯩ ꯊꯥꯡꯗꯣꯛ ꯄꯤꯔꯅꯤ ꯑꯈꯣꯏ ꯁꯨꯃꯥꯡ ꯊꯥꯡꯗꯣꯛꯄꯤꯔꯅꯤ ꯂꯣꯏꯔꯦ ꯑꯇꯩ ꯃꯈꯥ ꯇꯥꯕꯗꯤ꯫
ꯎꯝ ꯅꯪ ꯅꯨꯄꯥꯗꯣ ꯀꯥꯏꯗꯩꯅꫭ꯫
ꯑꯩ ꯅꯨꯄꯥꯔꯣ꯫
ꯎꯝ
ꯍꯥꯏꯗꯣꯛꯄ ꯌꯥꯕ꯭ꯔꯥꯅꯦ ꯑꯗꯨꯕꯨ ꯑꯩ ꯅꯨꯄꯥꯕꯨ ꯀꯗꯥꯏꯗꯩꯅꯣꯅ ꯄ꯭ꯔꯥꯏꯚꯦꯁꯤꯅꯦ ꯑꯗꯨꯗꯤ
ꯎꯝ ꯃꯁ ꯐꯖꯕ꯭ꯔꫭ ꯀꯃꯥꯏꯟ ꯇꯧꯏ ꯃꯤ ꯋꯥꯡꯕꯔꯣ ꯀꯃꯥꯏ ꯇꯧꯒꯦ
ꯅꯨꯡꯁꯤꯕꯩ ꯐꯖꯔꯦꯗ ꯍꯧꯖꯤꯛꯇꯤ
ꯑꯣ ꯁꯦꯡꯕꯁꯨ ꯐꯖ ꯃꯥꯜꯂꯦ ꯃꯥꯗꯣ
ꯐꯖꯩ ꯐꯖꯩ ꯑꯩ ꯃꯤꯠꯇꯗꯤ ꯃꯥ ꯃꯨꯛ ꯐꯖꯕ ꯂꯩꯇꯦ
ꯎꯝ
ꯑꯗꯣ ꯃꯥꯏ ꯑꯩ ꯅꯨꯄꯥꯗꯣ ꯈꯪꯉꯕ ꯀꯩꯅꯣ ꯇꯧꯋꯦꯌꯦ ꯅꯨꯄꯤꯗꯤ ꯈꯔ ꯆꯣꯞꯄꯦ ꯍꯥꯏ ꯃꯤꯅ꯫
ꯑꯗꯨꯗꯤ ꯇꯥꯗꯦ ꯍ‌ꯦ ꯑꯗꯨꯗꯤ ꯑꯩꯅ ꯁꯨꯝ ꯈꯪꯕꯗꯤ ꯐꯗꯤ ꯐꯩ ꯌꯥꯝꯅ꯫ ꯌꯥꯝ ꯂ‌ꯦꯝꯕ ꯃꯤ ꯌꯥꯝ ꯂ‌ꯦꯝꯃ‌ꯦ ꯈꯣꯠꯂꯦ ꯍꯥꯏꯌ‌ꯦ ꯇꯥꯢ꯫ ꯀꯩꯅꯣ ꯈꯔ ꯀꯩꯀꯩ ꯀꯩꯅꯣ ꯅꯤꯁꯥꯥ ꯈꯔ ꯆꯥꯖꯔꯁꯨ꯫ ꯀꯩꯝ ꯇꯧꯗꯦ ꯈꫭꯠꯇ‌ꯦ ꯌꯥꯝꯊꯤꯅ ꯐꯩꯌ‌ꯦ ꯍꯥꯏ ꯃꯕꯨ꯫ ꯃꯕꯨ ꯃꯕꯨꯛ ꯇꯞꯄꯤ ꯃꯥ ꯀꯩꯅ ꯇꯧꯋꯤ ꯈꯣꯠꯂꯤ ꯐꯩ ꯍꯥꯏ ꯌꯥꯝ
ꯀꯗꯥꯏꯗꯩ ꯇꯞꯄꯅꯣꯗ ꯅꯣꯏꯅ ꯈꯪꯗꯕꯩꯅꯦ ꯑꯩꯅꯗ ꯈꯪꯉꯦ ꯃꯥꯏ ꯑꯁꯦꯡꯕꯗꯤ
ꯀꯩꯗꫭꯏꯅꫭꯕ ꯅꯪꯉꯣꯡꯗꯅ ꯑꯃꫭꯛ꯫
ꯈꯪꯗꯦ ꯅꯣꯉꯥꯟꯕꯗꯩ ꯅꯨꯃꯤꯠꯇꯥꯐꯥꯎ ꯐꯨꯕꯤꯕꯒ ꯆꯩꯕꯤꯕꯒ ꯑꯩꯉꯣꯟꯁꯤꯗ ꯀꯩꯅꯣꯝ ꯇꯧꯕꯩꯁꯨ ꯉꯥꯡꯕꯤꯅꯤ ꯀꯩꯅꯣꯝ ꯇꯧꯕꯩꯁꯨ꯫ ꯆꯩꯅꯤ
ꯎꯝ꯫
ꯃꯥꯅ ꯐꯨꯕꯗ ꯑꯩ ꯏꯁꯥꯁꯦ ꯎꯝ ꯐꯨꯏꯌꯦ ꯃꯥꯅ ꯐꯨꯕꯗ ꯑꯩꯁꯦ ꯗꯥꯛ ꯉꯥꯛꯇ ꯉꯥꯏꯔꯦ ꯈꯧꯔꯤꯕꯨ ꯃꯦꯠꯄꯍꯣ ꯂꯝꯕꯤꯗꯕꯨ ꯏꯟꯕꯤꯕꯍꯣ
ꯎꯝ꯫
ꯈꯣꯠꯄꯨ ꯈꯣꯠꯄ ꯑꫭ꯫
ꯎꯝ ꯎꯝ꯫
ꯐꯠꯈꯤꯗ꯭ꯔꯥꯖꯥꯠꯅꯤꯗ
ꯎꯝ ꯑꯗꯣ ꯃꯥ ꯅꯨꯡꯗꯤ ꯅꯨꯡꯁꯤꯕ ꯅꯠꯇ꯭ꯔꯣ ꯑꯗꯨ ꯀꯩꯅꯣꯝ ꯇꯧꯖꯔꯁꯨ꯫
ꯑꯗꯨꯅꯦ ꯅꯨꯡꯁꯤꯕꯩꯅꯦ ꯍꯣꯡꯗꯣꯔꯤꯕꯁꯦ ꯍꯧꯖꯤꯛ꯫
ꯎꯝ꯫
ꯁꯦꯡꯕꯩꯗꯤ ꯐꯠꯇꯦꯕ ꯌꯥꯝꯅ ꯁꯦꯡꯕꯩꯗꯤ ꯅꯨꯄꯤ ꯐꯪꯗꯧ ꯅꯨꯄꯥ ꯅꯠꯇꯦꯗ ꯑꯩ ꯑꫭꯏꯕꯒꯤ ꯌꯥꯕꯤꯔꯕꯩ ꯋꯥꯅꯤ꯫
ꯑꯁ ꯃꯥ ꯃꯔꯥꯏꯕꯛ ꯐꯩꯅꯦ
ꯑꯥꯎ
ꯃꯔꯥꯏꯕꯛ ꯊꯝꯕꯥꯜ ꯁꯥꯠꯂꯦ ꯃꯥ
ꯅꫭꯏ ꯑꯩꯒꯁꯨ ꯃꯇꯝ ꯈꯔ ꯂꯣꯏꯅꯔꯝꯃꯅꯤ ꯒ꯭ꯌꯥꯟ ꯒ꯭ꯌꯥꯟꯗꯤ ꯐꯖꯅ ꯇꯥꯍꯧꯕꯅꯤ ꯒ꯭ꯌꯥꯟ ꯑꯗꫭ꯫ ꯈꯪꯗꯦ ꯍꯧꯖꯤꯛ
ꯑꯗꯣ ꯃꯤꯁꯦ ꯑꯍꯣꯡꯕ ꯅꯥꯏ ꯍꯥꯏꯅꯕ ꯑꯝꯗꯤ ꯂꯩꯗꯅ꯫
ꯎꯝ
ꯃꯤꯁꯦ ꯑꯍꯣꯡꯕ ꯅꯥꯏꯗꯅ꯫
ꯎꯝ꯫
ꯅꯣꯏꯗꯅ ꯑꯃ ꯑꯩꯉꯣꯟꯗꯅ ꯑꯃ꯫
ꯎꯝ ꯑꯗꯣ ꯈꯪꯗꯦꯗ ꯅꯨꯄꯤ ꯄꯤ ꯉꯩꯁꯤꯖꯨ ꯍꯌꯦꯡꯋꯥꯏ ꯃꯄꯥ ꯃꯃꯥꯅ ꯀꯩꯅꯣ ꯇꯧꯕ ꯅꯨꯄꯤ ꯑ ꯅꯨꯄꯥ ꯃꯇꯤꯛ ꯆꯥꯕꯒꯦ ꯇꯧꯔꯗꯤ ꯍꯥꯟꯅ ꯃꯥꯏ ꯅꯨꯡꯁꯤꯅꯕ ꯅꯨꯄꯥꯗꫭ ꯊꯥꯗꯣꯛꯑꯝꯃꯒ ꯑꯗꯨꯝ ꯆꯠꯄ ꯉꯝꯃꯦ ꯈꯣꯠꯂꯤ ꯍꯥꯏ ꯒ꯭ꯌꯥꯟ
ꯈꯪꯗꯦ ꯉꯝꯕ ꯃꯤꯁꯨ ꯂꯩꯔꯝꯒꯅꯤ ꯑꯗꯨ ꯅꯨꯄꯥ ꯅꯨꯄꯥꯒꯤ ꯃꯈꯥ ꯄꯣꯜꯂꯤꯗ꯫ ꯃꯥꯏ ꯅꯨꯄꯥꯗꯨꯅ ꯂꯨꯅ ꯇꯧꯕꯤꯔꯗꯤ ꯑꯇꯣꯞꯄꯩ ꯅꯨꯄꯥꯒ ꯑꯝꯇ ꯆꯪꯗꯧ ꯅꯠꯇꯦ ꯑꯗꯨꯗꯨꯒ ꯃꯥꯏ ꯅꯨꯄꯥꯅ ꯊꯤꯅ ꯇꯧꯕꯤꯔꯕꯗ ꯀꯩꯗꯧꯕꯩ ꯑꯇꯣꯞꯄꯩ ꯅꯨꯄꯥ ꯃꯔꯝ ꯈꯜꯂꯣꯏꯗꯣꯏꯅꯣ ꯑꯗꯨꯗꯁꯨ ꯅꯠꯇꯅ ꯅꯨꯄꯥꯗꯤꯅꯦ ꯁꯨꯃꯥꯏꯟ ꯇꯧꯋꯦ꯫ ꯅꯨꯄꯤꯁꯤꯅꯅꯦ ꯂꯨꯅ ꯇꯧꯕꯤꯔꯁꯨꯅꯦ ꯑꯍꯦꯟꯕ ꯌꯥꯝ ꯄꯥꯝꯃꯦꯕ ꯑꯍꯥꯎꯕ ꯁꯤꯟ ꯁꯤꯟꯗꯅ ꯌꯥꯝ ꯆꯥꯅꯤꯡꯉꯦꯕ ꯑꯗꯨꯗꯨꯅꯅꯦ ꯅꯨꯄꯤ ꯑꯇꯣꯞꯄ ꯍꯦꯛꯇ ꯀꯣꯏꯒꯤꯕ ꯅꯨꯄꯤꯁꯤꯗꯤ ꯃꯥꯏ ꯅꯨꯄꯥꯅꯕꯨ ꯂꯨꯅ ꯇꯧꯔꯗꯤ ꯑꯇꯣꯞꯄ ꯅꯨꯄꯥꯒꯤ ꯋꯥꯈꯟꯗꯤ ꯇꯣꯛꯈ꯭ꯔꯣ ꯃꯪꯗꯕꯨ ꯃꯪꯉꯨꯗꯦ ꯍꯥꯏꯇꯥꯔꯦ ꯅꯨꯄꯥꯁꯤꯅꯦ ꯅꯨꯄꯤꯅ ꯂꯨꯅ ꯇꯧꯔꯁꯨ ꯁꯤꯟꯕꯤ ꯅꯨꯄꯥꯁꯤ ꯈꯪꯗꯦꯗ ꯌꯥꯝ ꯐꯠꯇꯦꯗ꯫
ꯂꯣꯏꯅꯃꯛꯁꯨ ꯅꯠꯇꯦꯗ ꯍꯣꯏ ꯈꯔ ꯇꯧꯋꯦ ꯅꯨꯞ
ꯑꯗꯨ ꯈꯔ ꯑꯃꯅ ꯐꯣꯡꯅ ꯇꯧꯕ ꯈꯦꯠꯅꯕ ꯍꯥꯏꯁꯦ ꯈꯔ ꯑꯃꯅ ꯐꯣꯡꯗꯅ ꯇꯧꯕ
ꯑꯗꯨꯕꯨ ꯑꯩꯅ ꯇꯧ ꯇꯧꯕꯕꯨꯗꯤ ꯅꯠꯇꯦꯗ
ꯇꯧꯋꯦꯗ ꯇꯧꯋꯦꯗ ꯑꯣꯡꯂꯤ ꯋꯥꯟ ꯄꯔꯁ ꯒꯨꯝꯕ ꯇꯧꯔꯝꯃꯣꯏ ꯋꯥꯟ ꯄꯔꯁꯦꯟ ꯇꯧꯔꯝꯃꯣꯏ ꯍꯥꯏꯁꯤꯁꯨ ꯑꯗꯨꯝ ꯈꯔ ꯆꯦꯃꯤꯡ ꯆꯦꯃꯥꯡ ꯋꯥꯈꯟꯁꯦ
ꯑꯗꯨꯗꯤ ꯌꯥꯅꯤꯡꯗꯦꯗ
ꯌꯥꯅꯤꯡꯉꯦ ꯌꯥꯅꯤꯡꯉꯦ
ꯅꯪ ꯉꯁꯥꯏ ꯍꯥꯏꯒꯗꯨꯗꯤ ꯃꯦꯁꯤ ꯃꯦꯁꯤ ꯀꯩꯅꯣ ꯇꯧꯋꯦꯅ ꯑꯗꯨꯁꯨ ꯑꯗꯨꯁꯨ ꯃꯣꯏꯁꯨ ꯒ꯭ꯌꯥꯟ ꯇꯥꯕꯔꯣꯝꯗ ꯆꯤꯡꯉꯤꯅꯦ ꯀꯩꯅꯣ
ꯑꯗꯨꯅꯕꯨ ꯑꯩ ꯃꯦꯁꯤꯒꯤ ꯁꯥꯏꯠ ꯂꯧꯋꯦ ꯍꯥꯏꯁꯤꯗꯤ
ꯑꯗꯣ ꯅꯪ ꯋꯥꯟ ꯄꯥꯔꯁꯦꯟꯗꯨ ꯍꯥꯏꯅꯣꯕ ꯈꯔꯗꯤ ꯑꯗꯨꯝ ꯂꯣꯏ ꯂꯩꯔꯝꯒꯅꯤ ꯃꯦꯁ
ꯈꯔ ꯂꯩꯕ ꯍꯥꯏꯁꯦ ꯃꯦꯁꯤꯁꯨ ꯑꯩꯈꯣꯏꯅ ꯐꯣꯡꯅ ꯎꯕꯗ ꯑꯗꯨꯃꯥꯏꯅ ꯑꯣꯏꯕꯒꯤ ꯑꯦꯗꯃꯥꯏꯌꯔ ꯇꯧꯖꯕ ꯋꯥꯅꯤ ꯑꯗꯨꯏꯁꯨ ꯃꯅꯨꯡꯗ ꯀꯔꯤ ꯁꯤꯆꯨꯋꯦꯁꯟ ꯂꯩꯒꯦ ꯑꯩꯈꯣꯏꯅ ꯎꯕ ꯅꯠ ꯇꯦꯗꯅ꯫ ꯑꯗꯨꯗꯨꯅꯅꯦ ꯈꯤꯇꯪ ꯎꯕ ꯄꯣꯠꯇ ꯊꯥꯖꯕ ꯁꯨꯡꯌꯥ ꯌꯥꯗꯦ
ꯎꯝ ꯍꯣꯏꯅꯦ ꯑ ꯁꯌꯥꯝ ꯁꯤꯡꯉꯝꯃꯤꯅꯦ ꯅꯪꯗꯤ ꯍꯥꯏꯁ ꯁ꯭ꯀꯨꯜ ꯂꯥꯏꯐꯇ ꯌꯥꯝ ꯄꯪꯉꯝꯕꯅ‌ꯦ ꯅꯪ꯫
ꯁꯤꯡꯉꯦ ꯑꯩꯗꯤ ꯌꯥꯝꯅ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
ꯌꯥꯝ ꯑꯐ ꯐꯠꯇ ꯌꯥꯝ ꯈꯪꯕ ꯉꯝꯃꯦ ꯑꯩꯉꯣꯟꯗꯒ ꯁꯥꯟꯅꯒ‌ꯦ꯫ ꯇꯧꯔꯛꯄ ꯃꯤꯁꯦ ꯑꯩꯗꯤ ꯊꯛ ꯍꯦꯛꯇ ꯐꯥꯕ ꯉꯝꯕꯖꯥꯠꯅꯤ ꯑꯗꯨꯝ ꯑꯩꯅ ꯑꯣꯏꯅ ꯗꯕꯜ ꯁꯥꯟꯅꯗꯧꯕꯖꯥꯠꯅꯤ꯫
ꯎꯝ ꯃ ꯅ ꯅꯨꯨꯄꯥꯥꯗ ꯀꯩꯅꯩꯅꯣꯗꯣꯏꯔ ꯁꯨꯝ ꯃꯊꯛꯂꯣ ꯏꯝꯐꯥꯜ ꯂꯣꯝꯗꯩꯔ ꯅꯠꯇ꯭ꯔꯒ ꯁꯨꯝ ꯂꯋꯥꯏ ꯀꯩꯅꯣ ꯃꯈꯥ ꯃꯈꯥ ꯀꯨꯝꯊꯕꯔꯣꯝꯗꯩꯔꯣ
ꯑꯥ ꯀꯩꯅꯣꯗ ꯆꯤꯡ ꯃꯈꯥꯗ ꯂꯩ ꯍꯥꯏꯇꯥꯔꯦ
ꯆꯨꯡ ꯃꯈꯥꯗ ꯑꯦ
ꯑꯥ
ꯑꯗꯨꯗꯤ ꯀꯃꯥꯏꯅ ꯃꯣꯏ ꯀꯃꯥꯏꯅ ꯂꯩꯔꯤ ꯍꯨꯖꯤꯛ ꯃꯈ ꯐꯥꯗꯕꯣ꯫
ꯆꯤꯡ ꯃꯈꯥꯗ ꯑꯗꯨꯝ ꯂꯩꯕ ꯌꯥꯏꯌꯦ ꯆꯤꯡ ꯃꯊꯛꯇꯁꯨ ꯂꯩꯕ ꯌꯥꯏꯗꯅ ꯃꯥꯒꯤꯅ ꯑꯃꫭꯛ ꯆꯤꯡ ꯃꯈꯥꯗ ꯂꯩꯕ ꯍꯥꯏꯇꯥꯔꯦ꯫
ꯎꯝ꯫
ꯆꯤꯡꯁꯤ ꯑꯃꯨꯛ ꯀꯥꯏꯔꯤꯗꯅ ꯀꯥꯏꯔꯒ ꯆꯤꯡꯁꯤꯒꯤ ꯑꯃꯨꯛ ꯃꯈꯥꯗ ꯑꯃꯨꯛ ꯂꯩꯕ꯫
ꯑꯣ ꯏ ꯍ ꯂꯩ
ꯑꯅꯩꯕꯅꯦ ꯑꯩꯈꯣꯏꯗꯤ ꯑꯟꯗꯔꯒ꯭ꯔꯥꯎꯟꯗꯅꯦ ꯂꯩꯔꯨꯗꯣꯏꯁꯦ
ꯎꯝ ꯍꯌꯦꯡꯋꯥꯏ ꯂꯩꯕ ꯍꯩꯅꯒꯗ꯭ꯔꯣ ꯑꯗꯨꯗꯤ ꯀꯃꯥꯏꯅ ꯈꯪꯒꯦ꯫ ꯑꯦꯗꯖꯁ ꯇꯧꯧꯕꯅꯤ ꯎꯝ ꯑꯗ ꯅꯪꯗꯣ ꯅꯌꯥꯝ ꯀꯪꯉꯦ ꯃꯃꯥ ꯑꯣꯔ ꯀꯪꯈꯤꯗꯕ ꯑꯃ ꯑꯣꯏꯗꯣꯏꯅꯦꯕ ꯍꯥꯏꯗꯤ ꯆꯤꯡꯗꯣ ꯑꯗꯨꯝ ꯆꯤꯡꯗꯣ ꯅꯪꯅ ꯀꯥꯕ ꯋꯥꯗꯅ ꯀꯪꯈꯤꯕ ꯑꯃ꯫ ꯑꯣꯔ ꯅꯠꯇ꯭ꯔꯒ ꯆꯤꯡꯗ ꯋꯥꯕꯒꯤ ꯁꯨꯀ ꯀꯥꯗꯕꯤꯗ ꯑꯗꯨꯝ ꯎꯝ ꯃꯔꯛ ꯃꯔꯛꯇ ꯅꯪ ꯌꯥꯝ ꯇꯥꯡꯅ ꯇꯥꯕ
ꯀ ꯅꯠꯇ ꯆꯤꯡ ꯀꯥꯕ ꯀꯥꯗꯕꯒꯤ ꯅꯠꯇꯦ ꯌꯥꯡ ꯅꯣꯏꯕ ꯀꯪꯕ ꯍꯥꯏꯁꯦ ꯀꯔꯤꯝꯇ ꯐꯪꯗꯦ ꯑꯩꯅ ꯆꯥꯅꯤꯡꯉꯤꯁꯤꯒ
ꯅꯣꯑꯣ꯫
ꯑꯩꯗꯤ ꯈꯔ ꯌꯥꯝ ꯆꯥꯖꯅꯤꯡꯉꯦꯕ ꯑꯗꯣ ꯃꯣꯏ ꯑꯗꯨꯋꯥꯏꯗꯣ ꯕꯣꯔꯥ ꯌꯣꯟꯕꯁꯨ ꯎꯗꯦ꯫ ꯑꯆꯥꯄꯣꯠ ꯌꯣꯟꯕꯁꯨ ꯎꯗꯦ ꯑꯆꯥꯄꯣꯠꯁꯨ ꯂꯥꯞꯅ ꯌꯣꯜꯂꯤ ꯈꯤꯇꯪꯈꯛ ꯌꯣꯜꯂꯤ ꯃꯌꯥꯝ ꯌꯣꯟ ꯗꯦ꯫
ꯎꯝ꯫
ꯀꯔꯤꯝ ꯌꯣꯟꯗꯦ ꯍꯤꯟꯖꯥꯡꯁꯨ ꯑꯊꯣꯡꯕ ꯌꯣꯟꯗꯦ
ꯎꯝ ꯑꯁ ꯑꯗꯨꯗꯤ ꯅꯪ ꯅꯁꯥ ꯌꯥꯝ ꯊꯤꯅ ꯐꯔꯅꯤꯕꯣ ꯅꯪ ꯌꯥꯡꯉꯅꯤꯕꯣ ꯌꯥꯝꯅ꯫
ꯈꯪꯗꯦ ꯑꯩ ꯌꯥꯝ ꯋꯥꯅꯦꯕꯣ
ꯋꯥꯅꯤ ꯅ ꯇ ꯅꯁꯥꯏ ꯌꯥꯝ ꯐꯥꯗꯅꯦ ꯑꯗꯨꯅ
ꯌꯥꯡ ꯀꯪꯉꯅꯤ ꯍꯥꯏꯁꯤꯗꯤ
ꯎꯝ ꯏꯁꯥꯁꯨ ꯐꯔꯅꯤ ꯊꯥꯎ ꯊꯨꯝ ꯆꯥꯔꯔꯣꯏ ꯑꯆꯥꯄꯣꯠ ꯀꯩ ꯀꯩ ꯇ ꯊꯥꯎꯗꯨ ꯐꯠꯇꯕ ꯃꯌꯥꯝꯗꯨ ꯀꯩꯅꯣ ꯇꯧꯕ ꯃꯌꯥꯝꯗꯨ ꯑꯃꯇ ꯆꯥꯔꯔꯣꯏ꯫ ꯃꯃꯛꯇ ꯆꯥꯔꯅꯤꯗꯅ ꯌꯥꯝ ꯇꯥꯡ ꯇꯥꯡꯅ
ꯇꯂ ꯂꯩꯗꯤꯅꯨ ꯀ ꯆꯥꯅꯤꯡꯌꯦ
ꯑꯗꯨꯗꯤ ꯅꯪ ꯅꯥꯁꯥ ꯐꯔꯣꯏꯌꯦ꯫
ꯀꯩꯝ ꯀꯥꯏꯗꯦ ꯑꯩꯈꯣꯏ ꯕꯦꯂꯦꯟꯁ ꯗꯥꯏꯠꯇ ꯆꯥꯒꯦ ꯇꯧꯕ ꯍꯥꯏꯗꯤ ꯄ꯭ꯔꯣꯇꯤꯟ ꯌꯥꯎꯗꯕꯁꯨ ꯌꯥꯗꯦꯕ ꯃꯤꯠ ꯌꯥꯎꯗꯕꯁꯨ ꯌꯥꯗꯦꯕ ꯑꯗꯨꯅ꯫ ꯄ꯭ꯔꯣꯇꯤꯟ ꯐꯪꯉꯔꯣꯏꯕ ꯑꯩ
ꯎꯝ ꯑ ꯉꯁꯨꯄꯠꯇꯅꯣꯔ ꯃꯅꯤꯒꯦꯅꯤ
ꯉꯥꯗꯤ ꯑꯣꯃꯦꯒꯥ ꯊ꯭ꯔꯤꯅꯦ
ꯑꯣ ꯅ ꯑꯣ ꯃꯦꯒꯥ
ꯄ꯭ꯔꯣꯇꯤꯟ ꯌꯥꯎꯋꯦ ꯑꯗꯨꯇꯥꯔꯁꯨ ꯄ꯭ꯔꯣꯇꯤꯟꯁꯦ ꯀꯩꯅꯣꯗ꯫ ꯆꯤꯛꯀꯟ ꯕ꯭ꯔꯦꯁꯀꯨꯝꯕꯀꯣ ꯌꯦꯔꯨꯝꯒꯨꯝꯕ꯫ ꯌꯥꯝꯅ ꯍꯥꯏ ꯑꯣꯏꯔꯤꯁꯤꯅꯅꯦ ꯆꯤꯛꯀꯟ ꯕ꯭ꯔꯦꯁꯅꯦ꯫
ꯎꯝ
ꯑꯗꯣ ꯂꯨꯍꯣꯡꯕꯗꯤ ꯀꯝ ꯀꯥꯟꯗ ꯇꯥꯔꯕ
ꯂꯨꯍꯣꯡꯕꯁꯦ ꯑꯥ ꯂꯦꯞꯇ꯭ꯔꯤ ꯍꯥꯏꯇꯥꯔꯦ ꯑꯩ ꯅꯨꯄꯥꯗꯨꯅ ꯍꯥꯏꯗꯤ ꯐꯔꯛꯄ꯭ꯔꯥ ꯐꯔꯛꯇꯕ꯭ꯔꯥ ꯅꯨꯄꯤ ꯑꯇꯣꯞꯄ ꯄꯥꯝꯃꯛ ꯄꯔꯥ ꯄꯥꯝꯃꯛꯇꯕ꯭ꯔꯅ ꯑꯩꯁꯦ ꯇꯨꯃꯤꯟ ꯇꯨꯃꯤꯟꯅ ꯑꯎꯡꯄꯣꯠ ꯂꯥꯡꯁꯤꯜꯂꯒ ꯀꯟꯅ ꯌꯦꯡꯊꯣꯛꯏ ꯍꯥꯏꯇꯥꯔꯦ
ꯎꯝ ꯑꯩꯁꯦ ꯇꯧꯔꯛꯇꯨ ꯃꯥꯟꯗ꯭ꯔꯦꯗ ꯀꯩꯁꯨ ꯊꯥꯖꯩꯑꯦꯕ ꯏꯃꯥꯟꯅꯕꯗꯣ ꯃꯥꯟ ꯇꯧꯔꯛꯇꯧꯗꯤ ꯃꯥꯟꯗꯦ
ꯑꯗꯣ ꯅꯪꯗꯤ ꯅꯨꯄꯤ ꯀꯣꯏꯕ꯭ꯔꯣ ꯀꯃꯥꯏꯟ ꯇꯧꯔꯤꯒꯦ
ꯑꯩꯔꯣ
ꯎꯝ
ꯀꯣꯏꯔꯤ ꯑꯃꯥ
ꯀꯩ ꯂꯝꯗꯩꯅꯣ
ꯑꯥ ꯃꯣꯏꯖꯦ ꯀꯩꯅꯣꯗꯨ ꯑ ꯀꯩꯅꯣ ꯑꯣꯏꯕ ꯀꯩ ꯍꯥꯏꯅꯤ ꯑꯥ ꯏꯄꯥ ꯏꯄꯨꯒꯤ ꯄꯥꯎꯔꯧꯗꯒ ꯍꯥꯏꯅꯕ ꯂꯋꯥꯏ ꯀꯩꯅꯣ ꯃꯀꯣꯛ ꯁꯥꯍꯔ ꯀꯩꯅꯣ ꯍꯥꯏꯅꯕꯗꯣ ꯑꯗꯨꯃꯥꯏ ꯑꯣꯗꯣꯅꯦ ꯃꯣꯏ ꯂꯝꯁꯦ ꯏꯝꯐꯥꯟ ꯄꯨꯔꯥ ꯏꯝꯐꯥꯟꯖꯨ ꯅꯠꯇꯕꯤ ꯑꯥ
ꯌꯥꯝ ꯅꯨꯡꯉꯥꯏꯕ ꯃꯐꯝꯅꯦ ꯑꯗꯨꯗꯤ ꯑꯩꯅ ꯌꯥꯝ ꯂꯩꯅꯤꯡꯕ ꯃꯐꯝꯅꯦ ꯑꯗꯨꯗꯤ
ꯑꯥ
ꯌꯥꯝ ꯅꯨꯡꯉꯥꯏꯔꯝꯒꯅꯤ ꯀꯃꯥꯏ ꯇꯧꯔꯦ ꯀꯌꯥꯝ ꯀꯨꯏꯔꯦ ꯈꯪꯅꯕ ꯀꯃꯥꯏ ꯀꯃꯥꯏ ꯇꯧꯋꯤ ꯅꯨꯄꯤꯗꯨꯗꯤ
ꯆꯍꯤ ꯆꯍꯤ ꯑꯃ ꯃꯈꯥꯏ ꯌꯧꯔꯦ ꯌꯧꯁꯤꯜꯂꯛꯑꯦ ꯌꯧꯁꯤꯜꯂꯛꯑꯕꯒꯨꯕꯅꯦ ꯑꯣ ꯐꯩꯌꯦ ꯅꯨꯄꯤꯗꯣ ꯌꯥꯝ ꯊꯤ ꯊꯕꯛ ꯏꯪꯈꯥꯡꯗꯒꯤ ꯀꯩꯗꯒꯤ ꯃꯁꯛꯁꯨ ꯐꯖꯩ ꯑꯗꯣ ꯃꯥꯒꯤ ꯈꯤꯇꯪ ꯑꯃꯨꯛ ꯑꯃꯨꯛ ꯐꯖꯩꯗ ꯌꯥꯝ ꯊꯤꯟ ꯐꯖꯩ ꯅꯣꯏ ꯅꯣꯏꯗꯨꯗꯩ ꯍꯥꯏꯗꯤ ꯅꯉꯣꯟꯗꯩ ꯌꯥꯝ ꯊꯤ ꯐꯖꯩ
ꯑꯣ ꯐꯖꯕ ꯈꯛꯇꯔꯣ